ꯍꯜꯂꯣ ꯇꯥꯕ꯭ꯔꯣ
ꯍꯣꯏ ꯇꯥꯏꯌꯦ
ꯎꯅꯨꯡ ꯑꯩꯕꯂꯠꯇꯔꯣ
ꯍꯣꯏꯅꯅꯨꯡ ꯍꯣꯏ
ꯆꯥꯛ ꯆꯥꯔꯕꯣ
ꯍꯣꯏ ꯆꯥꯔꯦ
ꯀꯩ ꯃꯊꯅꯣ
ꯑ ꯉꯁꯤꯗꯤ ꯏꯔꯣꯕꯅꯦ
ꯏꯔꯣꯟꯝꯕ ꯈꯛꯇꯔꯣ
ꯍꯣꯏ ꯏꯔꯨꯝꯕ ꯈꯛꯇꯅꯤ
ꯏ ꯑꯗꯨ ꯐꯨꯛꯛꯇ ꯌꯥꯔ ꯃꯔꯔꯍꯦ ꯃꯔꯣꯔꯣꯛ ꯁꯥꯕ꯭ꯔꯣ
ꯑꯥ ꯍꯣꯏ ꯃꯔꯨꯞꯁꯥꯏ ꯏꯔꯣꯝꯕꯒ ꯆꯥꯛ
ꯀꯦꯔꯤ ꯏꯔꯣꯟꯕꯅꯣ ꯂꯩꯗꯅ ꯌꯣꯡꯆꯥꯛ ꯏꯔꯣꯟꯕꯔꯣ
ꯃꯦ ꯑ ꯑꯂꯒ ꯌꯦꯟ ꯌꯦꯟꯇ
ꯑꯜꯂꯒ ꯌꯦꯡꯗꯦ ꯍꯥꯎꯔ ꯃꯣꯏꯗ ꯑꯗꯨꯗꯤ ꯍꯥꯎꯕ꯭ꯔꯣꯅꯦ
ꯑꯥ ꯍꯥꯎꯅꯤ
ꯅꯈꯣꯏꯗꯤ ꯆꯥꯔꯕ꯭ꯔꯣ
ꯆꯥꯔꯦ ꯀꯩꯗꯤ ꯁꯟꯃꯌꯣꯛ ꯃꯌꯨꯟꯗꯣ ꯈꯪꯕ꯭ꯔꯥ
ꯑ ꯈꯗꯦ
ꯁꯟ ꯃꯎꯟꯗꯣ ꯃꯎꯟ
ꯑꯎꯟ
ꯇꯥꯎꯁꯀꯤꯤꯟ
ꯑ ꯍꯣꯏ ꯍꯣꯏ ꯍꯣꯏ ꯈꯪꯉꯦ ꯈꯪꯉꯦ ꯍꯣꯏ
ꯑꯗꯣ ꯆꯥꯏ ꯃꯊꯦꯜꯗꯤ ꯌꯥꯝꯃꯦ
ꯑ ꯍꯥꯎꯕ꯭ꯔꯣ ꯑꯗꯨꯗꯤ
ꯍꯧꯥꯎꯋꯦ ꯍꯧꯋꯦ ꯍꯧꯋꯦ ꯍꯥꯏꯅꯤꯡꯉꯥꯏ ꯂꯩꯇꯦ ꯂꯩꯇ꯭ꯔꯦ ꯂꯩꯇ꯭ꯔꯦ ꯍꯥꯏꯕꯗꯨꯅꯦ
ꯑꯣ
ꯍꯥꯎꯃꯗꯅ
ꯑ
ꯀꯩꯗꯧꯔꯤꯅꯣ
ꯎꯝ ꯍꯂ ꯏꯗꯤ ꯀꯩꯁ ꯇꯣꯗꯦ ꯐꯃꯒꯦ
ꯇꯨꯝꯝꯕ ꯌꯥꯗ꯭ꯔꯣ
ꯑ ꯇꯨꯝꯅꯤꯡꯗꯦ ꯇꯨꯝꯅꯤꯡꯟꯗꯦ ꯍꯧꯖꯤꯛꯇꯤ
ꯏꯔꯨ ꯃꯩꯊꯥꯕꯗꯤ ꯂꯣꯏꯔꯕꯣ
ꯍꯣꯏ ꯂꯣꯏꯔ
ꯉꯁꯤ ꯀꯗꯥꯏ ꯆꯠꯂꯤꯒꯦ ꯅꯪ ꯀꯗꯥꯏ ꯆꯠꯀꯦ
ꯑꯅ ꯁꯤꯗꯤ ꯀ꯭ꯂꯥꯁ ꯆꯂꯒ ꯍꯂ
ꯀꯣꯏꯕ ꯆꯠꯇ꯭ꯔꯥ
ꯍꯣꯏ ꯀ꯭ꯂ ꯀ꯭ꯂꯥꯁ ꯆꯦ
ꯑꯣ ꯀ꯭ꯂꯥꯁ ꯆꯠꯄꯗꯤ ꯅꯨꯡꯉꯥꯏꯕ꯭ꯔꯣ
ꯍꯣꯏ ꯅꯨꯡꯉꯥꯏꯌꯦ ꯅꯨꯡꯉꯥꯏꯌꯦ
ꯐ꯭ꯔꯦꯟꯁ ꯃꯌꯥꯝ ꯎꯅꯕ꯭ꯔꯣ
ꯍꯣꯏ
ꯀꯔꯤ ꯀꯔꯤ ꯋꯥꯔꯤ ꯁꯥ ꯁꯥꯔꯛꯀꯦ
ꯑ ꯀ ꯐꯁ ꯆꯂꯤ ꯇꯩꯁꯤ
ꯀꯔꯤꯁꯨꯁꯨ ꯆꯗꯦ ꯑꯗꯨꯝ ꯇꯨꯃꯤꯟꯅ ꯀ꯭ꯂꯥꯁ ꯆꯠꯂꯒ ꯑꯗꯨ ꯑꯗꯨꯝ ꯌꯣꯡꯗ ꯑꯗꯨ ꯑꯗꯨꯝ ꯍꯜꯂꯛꯦ
ꯍꯣꯏ
ꯑꯁ ꯂꯣꯏ ꯅꯨꯡꯉꯥꯏ ꯌꯥꯏ
ꯑꯥ ꯅꯨꯡꯉꯥꯏꯌꯦꯦ ꯅꯈꯣꯏꯗꯤ ꯀꯩ ꯇꯔꯒ ꯂꯩꯌꯦ ꯉꯁꯤꯗꯤ
ꯑꯩꯗꯤ ꯊꯕꯛ ꯆꯠꯃꯟ
ꯄꯨꯡ ꯑꯌꯨꯛ ꯄꯨꯡ ꯇꯔꯥ ꯃꯈꯥꯏꯗꯒꯤ ꯌꯨꯝꯗꯒꯤ ꯊꯣꯛꯀꯅꯤꯗꯅ ꯑꯗꯨꯒ ꯄꯨꯡ ꯃꯉꯥ ꯃꯈꯥꯏꯗ ꯑꯃꯨꯛ ꯍꯜꯂꯛꯄ
ꯑ
ꯎꯝ
ꯁꯥꯗꯔꯣꯅ ꯁꯥꯗꯔꯣ
ꯑꯍ ꯍꯧꯖꯤꯛꯗꯤ ꯁꯥꯗꯦ
ꯏꯁ ꯅꯨꯡꯉꯥꯏꯔꯝꯒꯅꯤ ꯑꯗꯨꯗꯤ ꯑꯩꯗꯤ ꯐꯦꯟ ꯑꯄꯥꯛꯄ ꯑꯃ ꯊꯥꯔꯒ ꯂꯩꯕꯅꯦ ꯑꯣꯡꯉꯒ
ꯑꯣ ꯌꯨꯝꯗ ꯂꯩꯥꯛꯏꯕ꯭ꯔꯣ ꯅꯈꯣꯏꯗꯤ
ꯂꯩꯏꯌꯦ ꯁꯤꯤꯂꯤ ꯐꯦꯟꯁꯨꯣ ꯊꯥꯏ ꯑꯗꯨꯒ ꯏꯁꯇꯦꯟ ꯐꯦꯟꯁꯨ ꯇꯥꯏ ꯑꯅꯤꯅꯦ ꯊꯥꯔꯤꯁꯦ ꯑꯗꯨꯗꯁꯨ ꯆꯥꯏ ꯆꯥꯏꯌꯦ ꯀꯩꯒꯤꯅꯣ ꯈꯪꯗꯦ ꯏꯁꯥ ꯐꯥꯃꯟꯕꯔ
ꯑ ꯀꯗꯥꯏ ꯂꯩꯌꯦꯅ ꯈꯨꯏꯔꯤꯌꯦ
ꯍꯥꯏꯗꯣꯛꯄ ꯌꯥꯗꯦ ꯑꯗꯨꯗꯤ ꯑꯗꯣꯄꯩꯗꯣ ꯈꯪꯉ ꯭ꯌꯥꯟ ꯇꯅꯁꯤꯦ
ꯑꯣꯏ
ꯅꯪ ꯅꯨꯄꯤꯗꯤ ꯅꯨꯄꯤꯅꯤꯀꯣ
ꯍꯣꯏ ꯍꯣꯏ ꯅꯨꯄꯤꯅꯦ
ꯑꯩ ꯑꯩ ꯑꯩꯒꯤ ꯋꯥꯜ ꯗ꯭ꯔꯣꯞ ꯂꯩꯌꯦ ꯑꯅꯧꯕ ꯂꯩꯔꯛꯄ ꯋꯥꯔꯜ ꯗ꯭ꯔꯣꯞ ꯂꯩꯌꯦꯕ ꯋꯥꯜꯗ꯭ꯔꯣꯞ
ꯑ
ꯑꯅꯧꯕ ꯂꯩꯔꯛꯄ
ꯑꯣ ꯑꯣ
ꯌꯦꯉꯔꯣ
ꯑ ꯍꯣꯏ
ꯃꯆꯨꯁꯨ ꯑꯃꯨꯕꯅꯤ
ꯑꯣ ꯃꯤ ꯂꯥꯛꯄ꯭ꯔꯥ ꯂꯥꯛꯄ꯭ꯔꯥ ꯃꯤ
ꯃꯤ ꯃꯤ ꯂꯥꯛꯇꯦ ꯃꯇꯝꯝꯗ ꯂꯩꯌꯦ
ꯑꯣ
ꯅꯪ ꯀꯄ꯭ꯔꯣ ꯀꯞꯅꯨ ꯀꯞꯅꯨ ꯀꯄꯌꯥꯗ ꯀꯄ ꯑꯗꯨꯀꯣ
ꯐ
ꯅꯪꯅ ꯍꯥꯏꯅꯤꯡꯕꯁꯤꯡꯗꯣ ꯍꯥꯏꯔꯛꯑꯣ ꯀꯩꯅꯣ ꯇꯨꯃꯤꯟꯅ ꯂꯩꯒꯅꯨꯀꯣ
ꯑꯣ ꯇꯃꯤ ꯅ ꯂꯩ ꯂꯩꯇ
ꯎ ꯑꯗꯨꯗꯤ ꯅꯪ ꯀꯔꯤ ꯀꯔꯤ ꯊꯕꯛ ꯄꯥꯝꯃꯦ
ꯀꯔꯤ ꯊꯕꯛ ꯄꯥꯝꯃꯤ ꯍꯥꯏꯕ ꯑꯩꯗꯤ ꯀꯩꯁꯨ ꯀꯩꯁꯨ ꯄꯥꯝꯗꯦ ꯊꯕꯛ ꯁꯨꯅꯤꯡꯗꯦ
ꯑꯣ
ꯇꯨꯝꯃꯒ ꯆꯥꯕꯒ
ꯑꯥ ꯍꯣꯏ ꯁꯤꯅ ꯐꯩꯌꯦ
ꯅꯪ ꯅꯪꯁꯨ ꯑꯗꯨꯒꯨꯝꯕ ꯄꯨꯟꯁꯤ ꯀꯨꯍꯤꯡꯗꯨ ꯄꯥꯝꯗ꯭ꯔꯣ ꯄꯥꯝꯃꯝꯒꯅꯤꯗ ꯑꯗꯨꯕꯨ ꯌꯥꯗꯦ ꯊꯕꯛ ꯆꯠꯇꯕ ꯌꯥꯗꯦ ꯫
ꯁ
ꯍꯧꯖꯤꯛ ꯍꯧꯖꯤꯛꯅ ꯄꯩꯁꯥꯗꯣ ꯌꯥꯝ ꯇꯥꯍꯜꯂꯒ ꯍꯌꯦꯡ ꯃꯣꯏ ꯏꯆꯥ ꯏꯁꯨ ꯒꯤꯗꯃꯛꯇ ꯍꯧꯖꯤꯛ ꯑꯩꯈꯣꯏ ꯁꯨꯔꯤꯁꯦ ꯏꯆꯥ ꯏꯁꯨ ꯏꯆꯥ ꯏꯁꯨꯒꯤꯗꯃꯛꯇꯅꯦ ꯇꯨꯡꯒꯤꯗꯃꯛꯇ ꯊꯕꯛ ꯁꯨꯕꯅꯦ ꯇꯟꯕ ꯌꯥꯗꯦ꯫
ꯑꯣꯏ ꯃꯥꯅꯦ
ꯋꯥꯕ꯭ꯔꯣ ꯀꯩꯅꯣ ꯋꯥꯔꯤ ꯁꯥꯟꯅꯕꯁꯤꯕꯨ ꯋꯥꯕ꯭ꯔꯣ꯫
ꯑꯋꯥꯗꯦ
ꯀꯣ ꯄꯥꯏꯔꯨꯁꯤꯔꯣ
ꯍꯥ
ꯄꯥꯏꯔꯨꯁꯤꯔꯣ ꯅꯪ ꯄꯥꯏꯔꯨꯁꯤ ꯁꯤꯔꯣ ꯍꯥꯏꯕ ꯅꯪ ꯍꯦꯂꯤꯀꯣꯞꯇꯔ ꯄꯥꯏꯕ ꯍꯩꯕ꯭ꯔꯣ
ꯑꯦ ꯀꯌꯥ ꯍꯥꯏ
ꯅꯪ ꯍꯦꯜꯂꯤ ꯀꯨꯞꯇ ꯄꯥꯏꯕ ꯍꯩꯕ꯭ꯔꯣ ꯍꯥꯏꯕ
ꯑꯥ ꯑꯥ ꯍꯥꯏꯇꯦ ꯍꯥꯏ ꯑꯗꯨꯗꯤ ꯍꯥꯏꯗꯦ
ꯀꯩꯒꯤ ꯍꯩꯇꯕ ꯍꯩꯇꯕ ꯌꯥꯏ ꯑꯩ ꯇꯝꯕꯤꯒꯦꯀꯣ
ꯍ ꯅ ꯅꯥꯟ ꯍꯥꯏꯕ꯭ꯔꯥ
ꯍꯩꯌꯦ
ꯑꯣ ꯑꯗꯨꯗꯤ ꯌꯥꯏꯌꯦ
ꯑꯩꯗꯤ ꯂꯣꯏ ꯍꯩꯌꯦ ꯏꯔꯣꯏꯕꯁꯨ ꯍꯩꯌꯦ ꯉ ꯈꯣꯏ ꯆꯣꯞꯄꯁꯨ ꯍꯩꯌꯦ ꯇꯞꯄꯁꯨ ꯍꯩꯌꯦ
ꯑꯣ ꯑꯗꯨꯗꯤ ꯅꯪꯗꯤ ꯐꯩꯌꯦ ꯅꯪꯗꯤ
ꯆꯦꯟꯕꯁꯨ ꯍꯩꯌꯦ ꯆꯠꯄꯁꯨ ꯍꯩ ꯂꯣꯏ ꯍꯩꯌꯦ ꯆꯥꯛ ꯆꯥꯕꯁꯨ ꯅꯨꯄꯥꯅꯤ ꯀꯩꯅꯣ ꯂꯣꯏ ꯍꯥꯏꯒꯗꯕꯅꯦ
ꯍꯣꯏ ꯃꯥꯅꯦ
ꯑꯩ ꯑꯩꯒꯤ ꯔꯨꯝ ꯔꯨꯝꯁꯦ ꯂꯩꯁꯥꯕꯤꯒꯤ ꯔꯨꯝꯒ ꯆꯞ ꯃꯥꯟꯅꯩꯑꯦ ꯂꯪ ꯇ꯭ꯔꯤꯠ ꯂꯪꯉꯦ
ꯑꯣ
ꯅꯣꯏꯔꯨꯝꯗꯤ
ꯑꯩꯒꯤꯔꯨꯝꯗꯤ
ꯎꯝ
ꯄꯤꯒꯤ ꯔꯨꯝ ꯃꯥ
ꯅꯪꯒꯤ ꯐꯨꯔꯤꯠ ꯀꯂꯔ ꯀꯔꯤꯅꯣ ꯌꯦꯡꯗꯕꯤꯗ ꯍꯥꯏꯔꯛꯑꯣ
ꯑꯩꯒꯤ ꯐꯨꯔꯤꯠꯔ
ꯑꯥꯎ
ꯑ ꯃꯤꯛꯁꯅꯦ
ꯃꯛꯁꯅꯦ
ꯍꯣꯏ
ꯅꯪꯒꯤ ꯄꯇꯟꯒꯌꯥꯅꯣ
ꯄꯠꯇꯗ
ꯎꯝ
ꯄꯊꯅꯤ ꯌꯥꯎꯗꯦ
ꯌꯥꯎꯗꯕ ꯐꯨꯔꯤꯠꯅꯦ
ꯍꯣꯏ
ꯅꯪ ꯐꯅꯦꯛ ꯐꯅꯦꯛ ꯁꯦꯠꯄ ꯍꯩꯌꯦꯀꯣ ꯑꯩꯗꯤ ꯂꯣꯏ ꯍꯩꯌꯦ ꯑꯩ ꯍꯣꯃꯣꯅꯦ
ꯑꯥ
ꯃꯩ ꯂꯥꯛꯄ꯭ꯔꯥ
ꯑꯥ ꯂꯥꯛꯇ
ꯑꯦ ꯃꯩ ꯂꯥꯛꯇꯦ ꯑꯩꯈꯣꯏꯗꯁꯨ ꯂꯥꯛꯇꯦ ꯐꯦꯅꯦꯟꯗꯤ ꯎꯪꯕ ꯌꯥꯔ
ꯁꯨ ꯂꯥꯛꯛꯇ
ꯅꯃꯤꯠ ꯑꯣꯏꯁꯤ
ꯍ
ꯚꯏ ꯅꯃꯤꯗ ꯎꯔꯁꯤꯂꯣ ꯏ
ꯍꯥ
ꯍꯃꯤꯅꯦ
ꯎꯝ ꯑꯗꯨꯗꯤ ꯑꯌꯨ ꯔꯤꯍꯤꯟꯖꯅꯤ ꯆꯥꯌꯦꯅꯈꯣꯏꯗꯤ
ꯑꯌꯨꯛꯇ ꯑꯩꯈꯣꯏ ꯉꯥꯅꯨ ꯑꯊꯣꯡꯕ ꯆ ꯑꯇꯥꯎꯕ ꯆꯥꯏ
ꯑ ꯍꯕ꯭ꯔꯣ ꯑꯗꯨꯗꯤ
ꯅꯣꯏꯗꯤ
ꯀꯣꯏꯗꯤ ꯑꯂꯨ ꯒꯒꯨꯕꯤ ꯆꯥꯦ
ꯆꯝꯐꯨꯠꯅꯤꯅꯦ ꯑꯗꯨꯗꯤ
ꯍꯣꯏ ꯆꯝꯐꯨꯠꯅꯦ ꯑꯩꯈꯣꯏꯗꯤ ꯍꯣꯁꯇꯦꯜ ꯂꯩꯌꯦ ꯑꯩꯈꯣꯏ ꯑꯗꯨꯏꯗꯤ ꯑꯗꯨꯒꯤ
ꯃꯤꯠ ꯑꯣꯏꯁꯤꯂꯣ
ꯅꯨꯃꯤꯠ ꯑꯣꯏꯁꯤꯜꯂꯣ ꯚꯏ
ꯍꯣꯏ
ꯑꯣ ꯑꯣꯏꯁꯂꯕ
ꯍꯣꯏ ꯎꯝ
ꯃꯝꯕꯔꯒ
ꯑ
ꯃꯝꯗ꯭ꯔ
ꯀꯩꯅꯩꯅ
ꯃꯤꯠ ꯑꯣꯏꯁꯤꯟꯕꯁꯦ ꯈꯪꯗ꯭ꯔꯣ
ꯍꯥ
ꯃꯤꯠ ꯑꯣꯏꯁꯤꯜꯂꯣ ꯍꯥꯏꯕ
ꯀꯩꯒꯤ
ꯃꯤꯠ ꯎꯏꯁꯤꯜꯂꯣ ꯀꯂꯣꯁ ꯌꯣꯔ ꯑꯥꯏ
ꯍꯣꯏ ꯀꯔꯤꯒꯤ
ꯃꯝꯕꯔ ꯌꯦꯡꯉꯨꯕ
ꯍꯥ
ꯃꯤꯠ ꯑꯣꯏꯁꯤꯜꯂꯀꯥꯟꯗ ꯃꯃ ꯌꯦꯡꯕ
ꯑ ꯎꯝ ꯎꯝ ꯍꯣꯔꯦꯟ ꯍꯣꯔꯦꯟꯦꯟ ꯇꯧꯒꯦ
ꯍꯧꯖꯤꯛ ꯇꯧꯗꯅ
ꯑ ꯍꯣꯏꯦꯟ ꯇꯧꯒꯦ ꯍꯧꯖꯤꯛꯇꯤ ꯇꯥꯂꯦ
ꯑꯩꯈꯣꯏ ꯑꯩꯈꯣꯏꯗꯗꯤ ꯍꯧꯗꯣꯡ ꯍꯨꯏꯁꯨ ꯂꯩꯑ ꯅꯣꯏꯗ ꯂꯩ ꯕ꯭ꯔꯣ
ꯎ ꯍꯣꯏ ꯌꯨꯝꯗ ꯂꯩꯑ ꯍꯨꯏꯗꯤ ꯂꯩꯌꯦ
ꯍꯏ ꯂꯩꯌꯦꯦ ꯃꯃꯤꯡ ꯀꯔꯤ ꯀꯧꯒꯦ ꯑꯣ ꯑꯩꯈꯣꯏ ꯕ꯭ꯂꯦꯛꯀꯤꯅꯤꯀꯣ ꯑꯩ ꯈꯪꯉꯦ ꯕ꯭ꯂꯦꯛꯀꯤꯤ ꯕ꯭ꯂꯦꯛꯀꯤꯤ ꯍꯥꯏꯕꯗꯨꯗꯤ ꯈꯪꯉꯦ
ꯑꯩꯈꯣꯏꯒꯤ ꯂꯩꯀꯦꯔꯥ
ꯎꯝ ꯅꯣꯏꯒꯤꯗꯣ ꯀꯤ ꯍꯥꯏꯕꯅꯦ ꯑꯩ ꯈꯪꯉꯦꯕ
ꯑꯩꯈꯣꯏꯒꯤꯗꯤ ꯑꯥꯏ ꯖꯤꯅꯦ ꯑꯥꯏ ꯖꯤ
ꯑꯣ ꯍꯣ ꯍꯣ ꯐꯔꯦ ꯐꯔꯦ ꯏꯁꯤꯡ ꯏꯁꯤꯡ ꯅꯣꯡꯃꯗ ꯀꯌꯥ ꯀꯌꯥ ꯊꯛꯀꯦꯅ ꯂꯤꯇ ꯀꯌꯥ ꯍꯣꯏ
ꯑ ꯂꯤꯇꯔ ꯑꯃ ꯑꯅꯤꯒꯨꯝꯕ
ꯑꯗꯨꯅ ꯌꯥꯔꯍꯦ ꯑꯗꯨ ꯈꯛꯇꯅ ꯌꯥꯔꯣꯏ ꯃꯤꯅꯤꯃꯝ ꯐꯥꯏꯚ ꯂꯤꯇꯔꯁ
ꯅꯟꯗ
ꯎꯝ ꯅꯣꯡꯃꯗꯀꯣ ꯑꯗꯨꯃꯥꯏꯅ ꯊꯥꯒꯗꯕꯅꯦ
ꯑꯣ
ꯈ꯭ꯋꯥꯏꯗꯒꯤ ꯅꯪ ꯄꯥꯝꯕ ꯍꯩ ꯍꯩꯒꯤ ꯃꯃꯤꯡ ꯍꯥꯏꯔꯛꯑꯣ
ꯍꯥ
ꯈ꯭ꯋꯥꯏꯗꯒꯤ ꯄꯥꯝꯕ ꯍꯩ ꯍꯩꯒꯤ ꯃꯃꯤꯡ ꯍꯥꯏꯔꯛꯑꯣꯕ
ꯎꯝ ꯍꯧꯖꯤꯛꯇꯤ ꯈꯟꯗꯦꯗ
ꯍꯩꯅꯧ ꯍꯩꯅꯧ ꯄꯥꯝꯕ꯭ꯔꯥ
ꯑ ꯍꯧꯖꯤꯛꯇꯗꯤ ꯈꯟꯗꯦ ꯌꯥꯝ ꯅ ꯄꯝꯃꯦ ꯌꯥꯝ ꯄꯥꯝꯃꯦ ꯇꯒꯤ ꯍꯣꯏ ꯄꯥꯝꯃꯦ ꯇꯒꯤ ꯍꯧꯖꯤꯛꯇꯤ ꯈꯪꯗꯦ ꯀꯔꯤꯅ ꯐ
ꯑꯊꯨꯝꯕ